ꯑ
ꯍꯜꯂꯣ
ꯎꯝ ꯑ
ꯆꯥꯛꯀ ꯊꯣꯡꯕ ꯍꯩꯕꯔꯣ ꯅꯪꯕꯣ
ꯑꯩꯌꯦ ꯂꯣꯏ ꯍꯩꯌꯦ ꯊꯥꯏꯅ ꯑꯩ ꯏꯇꯣꯝ ꯂꯩꯔꯦ
ꯌꯥꯝ ꯐꯔꯦꯅꯦ ꯑꯗꯨꯗꯤ ꯑ
ꯑꯩꯅ ꯒꯀꯂꯥꯁ ꯐꯣꯔ ꯀꯥꯕꯔꯗ ꯑꯩꯈꯣꯏ ꯌꯨꯝ ꯑꯅꯤ ꯁꯨꯕ ꯋꯥꯡꯈꯩꯗꯁꯨ ꯂꯩꯕ
ꯎꯝ
ꯈꯪꯗ꯭ꯔꯣ ꯈꯩꯕ ꯋꯥꯗꯣ
ꯀꯪꯉꯦ ꯀꯪꯉꯦ
ꯑꯗꯨꯗꯤ ꯂꯩꯌꯦꯅ ꯍꯟꯗꯁꯨ ꯂꯩꯔꯝꯃꯦ ꯑꯗꯩ ꯊꯥꯏꯅ ꯁꯦꯟꯖꯣꯜꯁꯨ ꯇꯝꯂꯝꯃꯦ ꯁꯦꯟꯖꯣꯜ ꯈꯪꯉꯝꯃꯣꯏꯅꯦ
ꯀ ꯅꯪ ꯄꯔꯁꯅꯣ ꯀꯩ ꯍꯥꯏ ꯑꯁ ꯀꯩꯅꯣ ꯇꯧꯔꯤꯁꯤ
ꯄꯔꯁꯅꯦꯜ ꯗꯤꯇꯜꯁ ꯅꯣꯠ ꯑꯦꯂꯥꯎꯠꯁ
ꯑꯩ ꯈꯪꯉꯣꯏꯑꯦ ꯀꯩꯗꯧꯗꯅ ꯑꯗꯨ ꯇꯝꯃꯦ ꯍꯥꯏꯕꯕꯨ ꯀꯩꯅꯣꯏ ꯅꯪ ꯑꯗꯨꯝ ꯆꯥꯛ ꯊꯣꯡꯃꯦ ꯑꯗꯨꯗꯤ ꯄꯔꯁꯅꯦꯔꯒ ꯑꯗꯨꯗꯤ
ꯅꯠꯇꯦ ꯄꯔꯁꯅꯦꯜ ꯅꯠꯇꯦ
ꯍꯣꯏ ꯑꯗꯨ ꯂꯩꯀꯥꯟꯗ ꯑꯩꯗꯣ ꯁꯨꯝ ꯍꯥꯏꯗꯤ ꯍꯥꯏꯗꯤ ꯀꯩ ꯈꯣꯏ ꯃꯥ ꯍꯣꯏ ꯀꯩꯀꯥ ꯂꯩ ꯁꯁꯣꯝꯗ ꯂꯩꯈꯤꯕꯒꯤ ꯏꯇꯣꯝꯗ ꯂꯩꯕꯁꯨ ꯌꯥꯎꯋꯦ ꯑꯗꯣ ꯑꯗꯨꯅ ꯊꯣꯡꯅ ꯆꯥꯖꯑꯦ ꯌꯥꯝ
ꯌꯥꯝ ꯐꯩꯅꯦ ꯅꯪꯗꯤ ꯒꯨꯠ
ꯂꯣꯏ ꯍꯩꯌꯦ ꯑꯩ ꯆꯥꯛ ꯊꯣꯡꯕ ꯌꯥꯝ ꯅꯨꯡꯗ ꯍꯦ
ꯇꯨ ꯊꯥꯎꯖꯟ ꯀꯌꯥꯗ ꯀꯌꯥ ꯀꯥꯏꯅꯣ
ꯇꯨ ꯊꯥꯎꯖꯟ ꯑꯩꯅ ꯇꯨꯌꯦꯜꯞ ꯊꯥꯏꯈꯤꯕꯗꯣ ꯃꯃꯥꯡ ꯃꯃꯥꯡ ꯆꯍꯤ
ꯑꯩ ꯊꯥꯖꯁꯤꯔꯣ
ꯁꯗꯤꯕꯤ ꯄꯨꯊꯣꯔꯛꯎꯔꯣ
ꯌꯥꯔꯦ ꯌꯥꯔꯦ ꯄꯔꯁꯅꯦꯟꯅꯦ ꯁꯤꯗꯤ ꯗꯥꯢꯔꯦꯛ ꯌꯥꯔꯦ
ꯁꯥꯔꯤ ꯁꯥꯔꯤ ꯐꯒꯦ ꯇꯧꯕꯅꯤꯗ ꯄꯔꯦꯡ ꯇꯧꯕꯥ ꯎ ꯎ ꯀꯥꯏꯅ
ꯌꯁꯥꯡꯗꯨ ꯂꯩꯕ ꯌꯦꯇꯦ ꯇꯥꯕ ꯀꯩ
ꯁꯧꯕꯤꯒꯅꯨ ꯁꯧꯕꯤꯒꯅꯨ ꯅꯆꯦꯅ ꯅꯨꯡꯁꯤꯗꯅ ꯐꯒꯤ ꯇꯧꯕꯅꯤꯀꯣ
ꯑꯩ ꯁ꯭ꯋꯥꯏꯗ ꯅꯨꯡꯁꯤꯕꯤꯒ ꯅꯨ ꯍꯥꯏꯗꯦ
ꯑꯁ ꯅꯨꯡꯁꯤꯕꯤꯒꯦꯗ
ꯌꯥꯔꯥꯅꯤ
ꯑꯁ ꯃꯤꯅꯨꯁꯤꯕꯤ ꯌꯥꯔꯅꯤ ꯌꯥꯔꯦ ꯌꯥꯔꯦ ꯌꯥꯔꯦ
ꯑꯉꯥꯡꯒꯤꯁꯨ ꯐꯥꯒꯤ ꯐꯥꯒꯤ ꯉꯥꯛꯇꯅꯤ ꯇꯥꯠ ꯉꯥꯛꯇꯅꯤ ꯇꯜꯂꯤ
ꯇꯥꯠ ꯉꯛꯇꯅꯤ ꯍꯧꯖꯤꯛꯀꯥꯟꯖꯦ
ꯃꯥꯅꯤ ꯃꯥꯅꯤ
ꯅꯪ ꯑꯣꯏꯔꯝꯒꯅꯦꯕ ꯑꯣꯏꯔꯝꯒꯅꯦꯕ ꯅꯪꯖꯨ
ꯅꯨꯡꯁꯤꯕ ꯍꯨ
ꯅꯨꯄꯤ ꯅꯥꯍꯥ
ꯇꯕꯔꯥ
ꯀꯔꯤ
ꯀꯩꯗꯧꯋꯦꯕ ꯆꯠꯂꯣꯒꯦ ꯑꯗꯨꯨꯒꯨꯝꯕꯥ ꯑ ꯊꯕꯛ ꯇꯧꯒꯗꯕ ꯅꯠꯇꯦ ꯅꯥꯟꯅ ꯃꯥꯏ ꯃꯃꯥꯡꯗ ꯅꯩꯒꯗꯕ ꯀꯣ
ꯑꯩ ꯌꯥꯝ ꯄꯦꯟꯗꯕ ꯍꯥꯏꯇꯥꯥꯔꯦ ꯌꯥꯝ
ꯅꯪ ꯃꯉꯣꯟꯗ ꯊꯥꯔ ꯀꯩꯀꯟ ꯊꯥꯔꯥ ꯀꯩ ꯀꯥꯟꯅꯗꯣꯔꯤꯒꯦ
ꯂꯣꯏ ꯀꯛꯈꯔꯦ
ꯀꯥꯛꯈꯣ ꯀꯥꯛꯈꯣ ꯈꯣꯏꯗꯤ ꯈꯔꯗꯤ ꯌꯥꯎꯔꯤ
ꯑꯥꯏꯖꯤꯗꯗꯤ ꯏꯟꯁꯇꯥꯒ꯭ꯔꯥꯝꯗꯗꯤ ꯐ꯭ꯔꯦꯟ ꯑꯣꯏꯔꯝꯗꯧ ꯃꯥꯜꯂꯦ ꯑꯗ ꯑꯩꯅ ꯄꯥꯏꯕꯤꯃꯟꯅꯕꯩ ꯈꯪꯗꯕ
ꯈꯪ ꯌꯦꯡꯗꯦ ꯅꯋꯥꯅ
ꯃꯔꯛ ꯃꯔꯛꯇꯀꯗꯤ ꯊꯣꯛꯂꯛꯑꯦ ꯃꯣꯏ ꯃꯥꯟꯅꯕꯤ ꯃꯩ ꯀꯣꯏꯕꯗꯨꯗꯒꯤ ꯐꯣꯇꯣꯒ ꯆꯣꯡꯊꯣꯔꯛꯑꯦ ꯁꯥꯎꯅꯤꯡꯖꯅꯤ ꯑꯗꯨꯒ ꯈꯠ ꯐꯣꯇꯣ ꯌꯦꯡꯅꯤꯡꯕ꯭ꯔꯥ
ꯌꯦꯡꯉꯣ ꯍꯥꯏꯔꯣ꯫
ꯑꯩꯉꯣꯟꯗꯕꯨꯗꯤ ꯌꯥꯎꯗꯦ ꯃꯣꯏ ꯃꯃꯟꯅꯕꯤꯒꯤ ꯑꯦꯀꯥꯎꯟꯗ ꯌꯥꯎꯔꯝꯒꯅꯤ ꯌꯦꯡꯒꯦ ꯌꯥꯎꯕꯔꯥꯅꯥ
ꯌꯦꯡꯉꯣ ꯌꯦꯡꯉꯣ
ꯅꯪ ꯍꯥꯏꯠ ꯀꯌꯥ ꯋꯥꯡꯉꯦ ꯍꯥꯏꯕ
ꯐꯥꯏꯚ ꯄꯣꯏꯟ ꯐꯥꯏꯚ
ꯐꯥꯏꯚ ꯄꯣꯏꯟ
ꯐꯥꯏꯚ ꯄꯣꯏꯟ ꯅꯥꯏꯕꯅꯤꯀꯣ
ꯐꯥꯏꯚ ꯄꯣꯏꯟ ꯇꯨ ꯋꯥꯟ
ꯐꯥꯏꯚ ꯄꯣꯏꯟ ꯐꯥꯏꯚ
ꯋꯥꯉꯦ ꯋꯥꯉꯦ ꯌꯥꯔꯦ ꯌꯥꯔꯦ
ꯀꯔꯤ
ꯋꯥꯡꯉꯦ ꯋꯥꯡꯉꯦ ꯌꯥꯔꯦꯕ
ꯈꯔꯥ ꯇꯧꯔꯛꯀꯅꯤ
ꯅꯁꯛ ꯑꯩꯅꯗꯤ ꯍꯦꯜꯂꯤ ꯑꯗꯣꯏꯁꯨ
ꯑꯁ ꯑꯁ ꯍꯦꯟꯖꯧꯅ
ꯍꯧꯖꯤꯛ ꯅꯨꯄꯤꯗꯨꯅꯁꯨ ꯍꯦꯜꯂꯤ
ꯀꯩꯁꯨꯝ ꯀꯥꯏꯗꯦ ꯀꯩꯁꯨꯝ ꯀꯥꯏꯗꯦ ꯑꯉꯥꯡꯅ ꯍꯦꯟꯕꯕꯨ ꯀꯩꯅꯣ
ꯑꯣꯀꯦ ꯑꯣꯀꯦ ꯑꯩꯗꯤ ꯁꯤꯒꯤ ꯑꯔꯣꯏꯕ ꯈꯣꯜꯅꯤ
ꯑꯩ ꯁꯨ ꯂꯣꯢꯒ꯭ꯔꯦ
ꯅꯣꯏ ꯑꯦꯛꯀꯥꯎꯟ ꯌꯥꯝ ꯂꯩꯗꯥꯏꯑꯦ
ꯑꯦ ꯑꯣ ꯃꯥꯏ ꯒꯣꯠ ꯀꯩꯅꯣ ꯀꯩ ꯍꯥꯏꯕ ꯏꯟꯁꯇꯥꯗ ꯚꯤꯗꯤꯑꯣ ꯌꯦꯡꯕ ꯀꯥꯟꯗ ꯅꯣꯏꯒꯤ ꯃꯈꯣꯟꯖꯦ ꯍꯧꯒꯠꯂꯦꯕ
ꯌꯦꯡꯉꯨ ꯌꯦꯡꯉꯨ ꯌꯦꯡꯉꯨ ꯆꯂꯦ
ꯆꯠꯂꯦ
ꯎꯝ
ꯑꯩ ꯇꯥꯒꯦ
ꯑꯩꯒꯤ ꯀꯣꯂꯣꯝ ꯈꯛ ꯍꯟꯅ ꯇꯥꯏ
ꯍꯧꯖꯤꯛꯇꯤ ꯇꯥꯗ꯭ꯔꯕ
ꯎꯝ
ꯑꯗꯨ ꯉꯁꯥꯢꯅ ꯍꯥꯢꯌꯨ ꯌꯥꯗ꯭ꯔꯣ ꯑꯄꯪꯁꯤꯗꯤ
ꯍꯩꯀꯥꯁꯤꯡ
ꯢꯁ ꯢꯁ ꯑꯉꯥꯡꯅ ꯑꯉꯥꯡꯅ ꯑꯍꯟꯗ ꯕꯦꯕꯥꯔ ꯀꯥꯏꯕ ꯊꯕꯛ ꯇꯧꯒꯅꯨꯍꯦ ꯀꯔꯤꯅꯣ ꯑꯉꯥꯡꯅꯤꯗ ꯌꯥꯝ
ꯊꯥꯏꯅ ꯐꯣꯇꯦꯅꯦ ꯍꯧꯖꯤꯛ ꯍꯅꯨꯔꯦ
ꯎꯝ ꯃꯁꯛ ꯑꯗꯨꯝ ꯅꯨꯡꯁꯤ
ꯍꯧꯖꯤꯛꯇꯤ
ꯍꯧꯖꯤꯛꯇꯤ ꯐꯖꯔꯦ ꯍꯥꯏꯔꯣꯕ
ꯅꯨꯡꯁꯤꯕꯝ ꯌꯥꯎꯗꯩꯁꯦ
ꯍꯥ
ꯑꯩ ꯍꯥꯏꯗꯤ ꯅꯨꯡꯁꯤꯕꯝ ꯌꯥꯎꯗꯦ ꯍꯥꯏꯕ ꯍꯧꯖꯤꯛꯀꯤ ꯁꯛꯁꯦ ꯁꯤꯒꯤ ꯁꯛꯁꯦ
ꯢꯁ ꯑꯩꯈꯣꯏꯗꯤ ꯌꯦꯡꯉ ꯌꯦꯡꯉ ꯃꯒꯨꯟ ꯊꯤ ꯂꯩꯈꯠꯂꯛꯢ ꯍꯧꯖꯤꯛꯇꯗ ꯍꯥꯟꯅꯗꯤ ꯑꯁ ꯌꯦꯡꯕꯤꯗꯝꯅꯦ
ꯌꯦꯡꯉꯨ ꯌꯦꯡꯉꯨ
ꯌꯦꯡꯒꯦꯔꯣ
ꯌꯦꯡꯒꯦ ꯑꯩꯅ ꯈꯪꯕ ꯃꯤ ꯑꯣꯏꯔꯝꯃ ꯅꯩꯒꯦ
ꯢꯁ ꯈꯪꯉꯣꯏ ꯈꯪꯉꯣꯏ
ꯀꯩ ꯂꯝꯗꯩꯅꯣ
ꯊꯤꯅꯨꯡꯒꯩ ꯄꯣꯔꯥꯕꯤ
ꯊꯤꯅꯨꯡꯒꯩ ꯑꯥ ꯈꯪꯉꯦ ꯊꯥꯏꯅ ꯑꯈꯣꯢ ꯈꯣꯖꯥ ꯑꯃ ꯂꯩ ꯑꯩꯅ ꯁꯔ ꯅꯪ ꯀꯥꯏꯗꯩꯩꯅꯣ ꯍꯪꯕ ꯊꯤꯅꯨꯡꯒꯩ ꯀꯔꯤꯅꯣ ꯊꯤꯅꯨꯡꯒꯩꯕꯨ ꯂꯩꯕ꯭ꯔꯣ ꯍꯥꯏꯅ ꯂꯝꯕꯨꯨ ꯊꯤꯅꯨꯡꯒꯩ ꯍꯥꯢ ꯀꯔꯤ
ꯂꯩꯗꯤ ꯂꯩꯕꯅꯤꯍꯦ
ꯂꯩꯌꯦ ꯑꯩꯅ ꯇꯥꯗꯕ ꯁꯔꯗ ꯁꯨꯝ ꯍꯪꯕ ꯃꯥꯅ ꯊꯤꯅꯨꯡꯒꯩꯗꯩ ꯑꯩꯅ ꯀꯥꯏꯗ ꯋꯥꯊꯤ ꯇꯧꯅꯔꯣꯢꯁꯦ ꯍꯥꯏ ꯄꯣꯠꯅꯤ ꯑꯣꯖꯥꯗ
ꯋꯥꯈꯜꯁꯦ ꯢꯌꯥ ꯌꯥꯗꯦꯗ ꯀꯥꯏꯅꯒ
ꯑꯩ ꯋꯥꯔꯤ ꯂꯤꯗꯔꯧꯔꯣ
ꯂꯤꯊꯔꯣ ꯂꯤꯊꯔꯣ
ꯃꯔꯨꯞ ꯑꯃꯒꯤ ꯋꯥꯔꯤ
ꯀꯩ ꯋꯥꯔ ꯃꯔꯨꯞ
ꯃꯔꯨꯞ ꯍꯥꯏꯗꯤ ꯑꯩꯒꯤ ꯏꯃꯥꯟꯅ ꯄꯤ ꯑꯦꯝꯁꯤꯡ
ꯑꯥ
ꯌꯥꯝ ꯂꯨꯅ ꯇꯤꯟꯅꯕ ꯃꯥꯗꯣ ꯍꯥꯏꯗꯤ ꯑꯩ ꯆꯪꯗꯔ꯭ꯤꯀꯥꯟꯗ ꯎꯟꯅꯁꯤꯗꯤ ꯍꯥꯏꯔꯛꯄꯅꯦ ꯅꯣꯏꯗꯕꯨꯗꯤ ꯆꯍꯤ ꯅꯤꯄꯥꯟꯃꯨꯛ ꯁꯨꯔꯦ
ꯄꯨꯛ ꯊꯜꯂꯦ ꯅꯪ ꯅꯇꯣꯝ ꯆꯥꯗꯣꯏꯔꯣ ꯍꯣ ꯑꯗꯨꯗꯤ ꯄꯨꯟꯅ ꯆꯥꯔꯁꯦ ꯄꯨꯟꯅ ꯆꯥꯔꯁꯤ ꯑꯗꯨꯗꯤ ꯋꯥꯈꯜꯒꯤ ꯇꯧꯔꯤ ꯑꯣꯢꯗꯨꯅ ꯍꯥ ꯍꯥ ꯀꯩꯗꯩꯅꯣ ꯅꯪ
ꯀꯞꯄꯤ ꯀꯔꯤꯅꯣ ꯃꯤ ꯋꯥꯔꯤ ꯁꯥꯟꯅꯩꯅꯤ ꯁꯤ ꯍꯧꯖꯤꯛ ꯂꯩꯔꯤꯕꯨ ꯀꯔꯤꯇꯧꯏꯅꯣ
ꯑꯣ ꯀꯄꯤꯌꯨ ꯀꯄꯤꯌꯨ ꯀꯄꯤꯌꯨ
ꯋꯥꯔꯤ ꯂꯤꯔꯛꯀꯦ ꯇꯥꯎ
ꯀꯩ ꯋꯥꯔꯤ ꯂꯤꯔꯛꯀꯦ ꯍꯥꯏꯅꯣ
ꯃꯤ ꯑꯃ ꯋꯥꯔꯤ ꯂꯤꯔꯛꯀꯦ
ꯑꯥ
ꯑꯩꯖꯦ ꯌꯥꯝ ꯁꯥꯡꯕꯗꯤ ꯁꯥꯡꯉꯦꯕ ꯑꯩꯅ ꯅꯣꯏꯗ ꯂꯤꯕ ꯄꯨꯡ ꯑꯨꯍꯨꯝꯃꯨꯛ ꯆꯪꯉꯦꯕꯀꯣ
ꯑꯥ
ꯃꯣꯏꯖꯨ ꯃꯤꯅꯤꯠ ꯑꯃ ꯑꯅꯤ ꯑꯍꯨꯝ ꯃꯔꯤ ꯃꯔꯤ ꯈꯛꯇꯪ ꯉꯥꯏꯔꯦꯕꯀꯣ ꯀꯃꯥꯏꯅ ꯂꯤꯖꯤ ꯎꯝ ꯃꯔꯤꯖꯦ ꯃꯤꯅꯤꯠ ꯑꯃꯅ ꯈꯟꯕꯗ ꯆꯠꯂꯕ ꯍꯥꯖꯤꯕꯅ ꯂꯤꯔꯑꯣ
ꯎꯝ
ꯑꯃꯅ ꯀꯟꯀ꯭ꯂꯨꯖꯟ
ꯍꯥꯏꯔꯣ ꯍꯥꯏꯔꯣ ꯖꯜꯗꯤ ꯀꯔꯣ
ꯀꯔꯤ
ꯊꯨꯅ ꯍꯥꯏꯔꯣ
ꯅꯪꯉꯜ
ꯑꯣ ꯃꯥꯏ ꯒꯣꯠ
ꯃꯤ ꯑꯃꯒꯤ ꯋꯥꯔꯤꯅꯦ ꯌꯥꯝ ꯁꯥꯡꯉꯦ ꯑꯩꯒ ꯌꯥꯝ ꯀꯨꯏꯅ ꯄꯨꯜꯂꯛꯄ ꯍꯥꯏ ꯇꯥꯔꯦ ꯍꯥꯏꯗꯤ ꯁꯨꯝ ꯀꯩꯀꯩꯅꯣ ꯌꯥꯝ ꯂꯩꯒ꯭ꯔꯦ ꯃꯔꯛꯇ ꯍꯧꯖꯤꯛꯄꯨꯗꯤ ꯃꯥꯅ
ꯀꯩ ꯃꯇꯥꯡꯒꯤꯅꯣꯕ ꯍꯤꯟꯁ ꯃꯆꯥ ꯑꯝꯇ ꯄꯤꯌꯨꯅꯦ
ꯂꯣꯏ ꯁꯨꯔꯦ ꯐ꯭ꯔꯦꯟ ꯀꯩꯗꯩ ꯍꯧꯔꯒ ꯂꯣꯏ ꯁꯨꯔꯦ
ꯂꯥꯏꯍꯧ ꯂꯣꯏ ꯁꯨꯔꯦ ꯍꯥꯏꯁꯦ ꯅꯨꯄꯤꯔꯣ ꯅꯨꯄꯥꯔꯣ
ꯅꯨꯄꯤ
ꯆꯑꯁ ꯂꯣꯏ ꯁꯨꯔꯦ ꯍꯥꯏꯁꯤꯅꯗꯤ
ꯂꯥꯟꯅ ꯑꯃꯨꯛ ꯈꯜꯂꯝꯒꯅꯤ ꯅꯁꯛ ꯑꯗꯨꯒ ꯅꯪ ꯍꯧꯖꯤꯛꯀꯥꯟ ꯍꯧꯅꯕꯤꯀꯣ ꯊꯥꯏꯅ ꯈꯤꯇꯪ ꯈꯨꯔꯞꯅ ꯈꯤꯇꯪ ꯍꯧꯖꯤꯛ ꯈꯤꯇꯪ ꯂꯩꯈꯠꯄ ꯃꯤꯈꯩꯁꯤꯅꯦ ꯌꯥꯝ ꯀꯔꯝ ꯇꯧ
ꯎ ꯃꯁꯛꯇꯨꯒ ꯀꯩꯅꯣ ꯍꯥꯏꯔꯤ ꯌꯥꯝ ꯍꯥꯏꯅꯤꯌꯦ ꯑꯉꯥꯡꯁꯤ
ꯍꯥꯏꯗꯤꯅꯦ ꯑꯩꯈꯣꯏꯔꯣꯝꯅꯁꯨ ꯈꯤꯇꯪ ꯂꯁꯤꯠꯄ ꯈꯤꯇꯪ ꯂꯩꯈꯠ ꯁꯤꯅꯦ ꯀꯩ ꯍꯥꯏꯅꯤ ꯌꯥꯝ ꯇꯧꯔꯤꯁꯦ
ꯏꯁ ꯏꯁ ꯏꯁ ꯑꯉꯥꯡꯅ ꯑꯍꯟ ꯁꯥꯏꯗ
ꯑꯁꯦꯡꯕ ꯍꯥꯏꯅꯦ ꯅꯣꯏ ꯈꯪꯉꯝꯗꯕꯁꯨꯌꯥꯏꯀꯣ ꯍꯥꯏꯗꯤ
ꯀꯔꯤ
ꯍꯥꯏꯕꯅꯤꯗꯁꯨꯃꯥꯏꯗꯤ ꯍꯧꯖꯤꯛꯀꯥꯟ ꯑꯍꯟꯁꯤꯡꯕꯨ ꯑꯍꯟꯁꯤꯡꯁꯤꯕꯨ ꯍꯧꯖꯤꯛ ꯈꯨꯔꯣꯝꯗ ꯈꯤꯇꯪ ꯂꯩꯈꯠꯄꯁꯤꯡꯁꯦ
ꯋꯥꯔꯤꯁꯦ ꯌꯦꯡꯉꯨꯅꯦ
ꯇꯧꯕ ꯇꯧꯗꯕꯅꯣ ꯇꯧꯗꯦ ꯍꯥꯏꯒꯤꯔꯣ
ꯅꯣꯛꯅꯤꯡꯉꯤꯀꯣ
ꯅꯣꯛꯅꯤꯡꯉ ꯅꯣꯛꯎ ꯅꯣꯛꯅꯤꯡꯗ꯭ꯔ ꯇꯣꯛꯎ
ꯍꯥ ꯍ ꯀꯔꯃꯥꯏ ꯉꯥꯡꯅꯅꯤ
ꯀꯞꯄꯒ
ꯉꯥꯡꯅꯕ ꯏꯌꯥ ꯌꯥꯗꯦꯕ ꯅꯪꯁꯦ
ꯐꯏꯇꯧꯅꯤ ꯑꯌꯥꯝꯕ ꯍꯧꯖꯤꯛꯀꯤ ꯃꯤꯗꯣ ꯃꯥꯗꯣ ꯍꯧꯖꯤꯛ ꯀꯩꯅꯣ ꯇꯧꯕꯅꯦ ꯀꯃꯥꯏ ꯂꯤꯗꯣꯏꯅꯣ ꯋꯔꯤꯖꯦ ꯋꯔꯤꯖꯦ ꯌꯥꯝ ꯁꯥꯡꯗꯤ ꯁꯥꯡꯉꯦꯕ ꯈꯡꯕꯔꯥ
ꯎꯝ
ꯊꯥꯏꯅ ꯑꯩꯅ ꯇꯤꯟꯅꯕ ꯍꯧꯔꯛꯈꯤꯕꯅꯤꯅ ꯀ꯭ꯂꯥꯁ ꯐꯣꯔꯗ
ꯑꯥ
ꯀꯦꯊꯂꯤꯛ ꯁ꯭ꯀꯨꯜ ꯇꯝꯃꯤ ꯀꯥꯟꯗ ꯈꯪꯕ ꯑꯗꯨꯗꯨ ꯀꯃꯥꯏꯅ ꯇꯤꯟꯅꯕꯩ ꯍꯧꯏ ꯈꯪꯕ꯭ꯔꯥ ꯎꯝ ꯃꯥꯥꯅꯦ ꯈꯨ ꯄꯥꯛ ꯊꯥꯔꯛꯄ ꯑꯗꯨꯒꯤ
ꯑꯍꯍ
ꯑꯗꯨꯁꯨ ꯂꯥꯏꯛ ꯍꯩꯗꯕꯩꯅꯤ ꯍꯣꯏ ꯅꯥ ꯂꯩꯔ ꯈꯨꯄꯥꯛ ꯊꯥꯅꯤꯖꯅ ꯑꯗꯩ ꯑꯗꯨꯝ ꯇꯤꯟꯅꯩ ꯑꯗꯨꯝ ꯇꯤꯟꯅꯂꯩ ꯈꯪꯗꯦꯗ ꯥꯊꯥꯏꯅ ꯄ꯭ꯔꯣꯃꯤꯁꯒ ꯌꯥꯝ ꯇꯧꯅꯩ ꯀ꯭ꯂꯥꯁ ꯇꯦꯟꯕꯥꯎ ꯏꯕꯥꯅꯤ ꯄꯨꯟ ꯇꯝꯃꯤꯟꯁꯤ ꯀꯥꯏꯅ ꯍꯥꯏꯅꯩ ꯑꯗꯨꯒ ꯑꯩꯅ ꯇꯣꯛꯊꯣꯛꯄꯅꯥꯗꯅ ꯇꯣꯛꯊꯣꯛꯄꯅꯤꯗꯅ
ꯀꯔꯤꯒꯤ
ꯑꯗꯨꯝ ꯇꯤꯟꯅꯔꯛꯏ ꯐꯣꯔ ꯂꯣꯏꯔꯒ ꯐꯥꯏꯚ ꯁꯤꯛꯁ ꯁꯕꯦꯟ ꯗꯃꯨꯛ ꯁꯤꯛꯁ ꯇꯃꯨꯛ ꯀꯂꯥꯁ ꯇꯦꯟꯕꯥꯎ ꯇꯝꯃꯤꯟꯅꯁꯤ ꯈꯣꯠꯁꯤ ꯍꯥꯏꯥꯟꯅꯩ ꯄꯣꯠꯅꯤꯕꯅꯤ ꯑꯗꯨꯗ ꯑꯩꯅ ꯇꯧꯊꯣꯛꯄꯅꯤ ꯑꯗꯩꯗꯤ ꯄꯥꯎ ꯑꯃꯨꯛ ꯀꯨꯏꯅ ꯑꯃꯨꯛ ꯐꯥꯎꯅꯈꯤꯗ꯭ꯔꯦ ꯑꯗꯩ ꯍꯧꯖꯤꯛ ꯑꯗꯨꯝ ꯑꯗꯨꯝ ꯐꯣꯟꯗ ꯀꯔꯤ ꯀꯔꯤ ꯑꯗꯨꯝ ꯐꯥꯎꯅꯩ ꯑꯗꯨ ꯌꯥꯝ ꯇꯣꯏꯅ ꯐꯥꯎꯅꯗ ꯑꯣꯏꯗꯦ ꯑꯗꯨꯝ ꯀꯔꯤ ꯀꯔꯤ ꯐꯥꯎꯅꯩ